ꯍꯥꯥ
ꯔꯦ
ꯇꯦꯕꯥ
ꯇꯨꯝꯗꯤ ꯇꯨꯝꯕ ꯃꯥꯏꯕ
ꯁꯨꯝ ꯁꯨꯝ ꯃꯥꯜꯂꯦ ꯍꯧꯖꯤꯛꯇꯗꯤ ꯆꯥꯏꯈ꯭ꯔꯦ ꯉꯔꯥꯡꯗ ꯌꯥꯗꯦꯅꯦ ꯃꯥꯒꯤ ꯃꯥꯒꯤ ꯅꯨꯄꯤꯅ ꯍꯥꯏꯕꯤ ꯑꯗꯨꯗꯗꯤ ꯑꯩꯈꯣꯏ ꯀꯉ ꯑꯣꯏꯅꯦ
ꯍꯣꯏꯅꯦ ꯍꯦꯠ ꯃꯤꯁꯇ꯭ꯔꯦꯁꯖ ꯍꯥꯡꯕꯅꯤ ꯌꯥꯏ
ꯑ ꯅꯣꯡꯅꯤꯡꯉꯩꯗꯤꯅ ꯑꯗꯨ ꯍꯥꯏꯕꯗ ꯍꯥꯏꯔꯤꯉꯩꯗ ꯑꯃꯨꯛ ꯃꯔꯝ
ꯍꯦꯠ ꯍꯦꯠ ꯃꯦꯁꯇ꯭ꯔꯦꯁꯗꯣ ꯊꯕꯥ ꯆꯤꯂꯦ ꯍꯥꯏꯌꯦ ꯑꯗꯣ ꯈꯔ ꯂꯩꯔꯒ ꯔꯤꯄ꯭ꯂꯥꯏ ꯄꯤꯗꯤ ꯄꯤꯕꯤꯌꯦꯅꯦꯕꯣ
ꯑꯣ ꯑ ꯃꯔꯝ ꯈꯣꯏꯔꯥꯡ ꯍꯥꯏꯔꯒ
ꯑꯩ ꯍꯪꯕꯅꯦ ꯑꯗꯨꯗ ꯑꯁ ꯅꯣꯏꯒꯤ ꯆꯠꯈꯗ ꯑꯗꯨꯝ ꯌꯦꯡꯉꯒ ꯂꯩꯕ ꯅꯠꯇꯦ ꯑꯁꯤꯗ ꯀ꯭ꯌꯨ ꯂꯩꯕꯅꯤꯀꯣ ꯍꯥꯏꯌꯦꯡ
ꯅꯣꯅꯤꯡꯈ꯭ꯔꯦꯗ ꯅ ꯀ꯭ꯌꯨ ꯂꯩꯕꯖꯂ
ꯇꯨꯝ
ꯑꯁ ꯅꯩ ꯃꯤꯁꯨ ꯑꯇꯩꯁꯦ ꯌꯥꯝ ꯇꯧꯔꯛꯑ ꯍꯌꯦ ꯑꯗꯣ ꯁꯤꯒꯨꯝꯕꯁꯨ ꯁꯤꯒꯨꯝꯕꯁꯨ ꯍꯥꯡꯅꯕꯅꯤꯅ
ꯑ ꯑꯣꯏꯔꯝꯕ ꯌꯥꯏ
ꯃꯥꯅ ꯍꯥꯏꯗ꯭ꯔꯗꯤ ꯈꯪꯁꯨ ꯈꯪꯪꯂꯣꯏꯅꯦ ꯍꯣꯏ ꯃꯥꯅ ꯍꯥꯏꯕꯤꯌꯦ ꯑꯥꯏ ꯅꯝꯕꯔ ꯑꯃꯨꯛ ꯆꯦꯛ ꯇꯧ ꯑꯩꯈꯣꯏ ꯂꯥꯟ ꯂꯃꯤꯕ
ꯑ ꯑꯦꯛꯁꯄꯤꯔꯤꯌꯦꯟꯁ ꯂꯩꯗꯤ ꯂꯩꯈ꯭ꯔꯕ ꯖꯥꯠꯅꯤꯅꯦ ꯃꯥꯁꯦ
ꯀꯣꯛꯀꯗꯤ ꯌꯥꯝ ꯋꯥꯡꯈ꯭ꯔꯅꯤ ꯑꯁꯤꯒꯤ ꯁꯤ ꯃꯇꯥꯡꯗꯗꯤ
ꯑ ꯃꯥꯒꯤ ꯄ꯭ꯂꯥꯟ ꯌꯥꯝ ꯂꯩꯈ꯭ꯔꯕꯅꯦꯍ ꯑꯁꯤ ꯇꯧꯔ ꯑꯁꯤ ꯇꯧꯔꯅꯤ ꯑꯁꯤ ꯇꯧꯔꯅꯤ ꯍꯥꯏꯕꯗ
ꯁꯤ ꯁꯤ ꯀꯃꯤꯡ ꯁꯟꯗꯦꯗꯣ
ꯑꯥ
ꯑꯩꯈꯣꯏ ꯑꯩꯈꯣꯏ ꯑꯩꯈꯣꯏ ꯑꯍꯨꯝ ꯃꯣꯏ ꯑꯍꯨꯝ ꯂꯩꯗꯅ
ꯎꯝ
ꯑꯩꯈꯣꯏ ꯄ꯭ꯂꯥꯟ ꯂꯩꯕꯅꯤꯍꯦ ꯆꯥꯛ ꯆꯥꯃꯤꯟꯅꯔꯅꯤ ꯍꯥꯏꯅ
ꯑꯁ ꯅꯨꯡꯉꯥꯏꯈ꯭ꯔꯦ ꯑꯣ ꯅꯣꯏꯁꯨ ꯑꯍꯨꯝ ꯂꯩꯕ꯭ꯔꯥ ꯅꯪꯒꯤ ꯅ ꯅꯋꯥꯍꯨꯝ ꯅꯪꯒ
ꯍꯣꯏ ꯍꯣꯏ
ꯑꯣ ꯑꯣ ꯑꯗꯨ ꯅꯪꯒꯤ ꯃꯅꯥꯎ ꯑꯅꯤꯗꯨꯁꯨ ꯀꯣꯆꯤꯡ ꯆꯠꯂꯤꯕ꯭ꯔꯥ
ꯅꯠꯇꯦ ꯁꯤ ꯂꯩꯁꯥꯕꯤꯗꯤ ꯁ꯭ꯀꯨꯜ ꯀꯥꯏꯑꯦꯀꯣ
ꯑꯣ ꯑꯣ ꯑꯣ
ꯑꯩꯈꯣꯏꯅꯦ ꯑꯃꯗꯨꯗꯤ ꯑꯩꯈꯣꯏ ꯆꯞ ꯃꯥꯟꯅꯕ ꯑꯗꯨꯝ ꯀꯣꯆꯤꯡꯒꯨꯝꯕꯁꯨ ꯂꯣꯏꯅ ꯂꯣꯏꯈ꯭ꯔꯦ ꯑꯗꯨꯒ ꯑꯗꯨꯝ ꯂꯩꯕꯅꯤꯔ
ꯎꯝ ꯎꯝ
ꯍꯣꯏ ꯀꯃꯤꯡ ꯁꯟꯗꯦ ꯀꯃꯤꯡ ꯁꯟꯗꯦꯗꯤ ꯆꯥꯛ ꯆꯥꯃꯤꯟꯅꯒꯗꯕꯅꯤꯍꯦ
ꯑꯁ ꯅꯣ ꯏꯄꯥꯇꯤꯗꯎꯅꯤꯉꯦ
ꯂꯥꯛꯑꯣꯅ ꯑꯃꯗꯒꯤ
ꯎ ꯑꯗꯨꯗ ꯀꯣꯔꯒ ꯑꯗꯨꯗ ꯀꯣꯔ ꯆꯥꯒꯗꯕꯅ ꯁꯤꯗꯅ ꯂꯝꯕꯤꯒꯤ ꯌꯦꯁ ꯄꯦꯟꯗꯅꯒꯣ ꯎꯝ ꯑꯗꯨꯗ ꯉꯥꯅꯨ ꯉꯥꯅꯨ ꯃꯄꯣꯝ ꯑꯃ ꯆꯅꯤꯡ ꯑꯁꯤꯗꯅ ꯈꯣꯏꯔ ꯂꯥꯜꯂꯗꯤ ꯂꯣꯏꯔꯦ ꯑꯩ
ꯍꯣꯏ ꯉꯥꯅꯨꯗꯤ ꯉꯥꯅꯨꯗꯤ ꯇꯧꯔ ꯉꯥꯅꯨꯗꯤ ꯇꯧꯔꯣꯏꯍꯦ ꯌꯦꯟꯒ ꯑꯣꯛꯛꯇꯕꯅꯤ ꯍꯥꯏꯦꯅ ꯋꯥꯔꯤꯁꯨ ꯁꯥꯕ ꯂꯣꯏꯔꯕꯅꯦ
ꯑꯥ ꯍꯣꯏ ꯍꯧꯖꯤꯛꯀꯥꯟ ꯍꯧꯖꯤꯛ ꯅꯨꯡꯁꯥ ꯁꯝꯃꯔꯗꯗꯤ ꯉꯥꯅꯨꯗꯣ ꯍꯧꯗꯕꯅꯦ
ꯍꯣꯏ ꯍꯣꯏ ꯍꯣꯏ ꯆꯨꯝꯕ ꯃꯥꯜꯂꯦꯅꯦ
ꯎꯝ ꯋꯤꯟꯇꯔꯅ ꯍꯥꯎꯕꯅꯤ ꯉꯥꯅꯨꯗꯤꯀꯣ
ꯍꯣꯏ ꯃꯤ ꯃꯤ ꯃꯤ ꯑꯇꯣꯞꯄ ꯑꯇꯣꯞꯄꯕꯨꯗꯤ ꯍꯥꯏꯗꯁꯨ ꯌꯥꯏ ꯑꯩꯈꯣꯏ ꯑꯅꯤꯅ ꯂꯣꯏꯅꯁꯨ ꯄꯩꯁꯥꯒꯨꯝꯕꯁꯨ ꯂꯣꯏꯝ ꯄꯨꯊꯣꯛꯀꯗꯕꯅꯤꯅ ꯃꯣꯏꯗꯤ ꯑꯗꯨꯝ ꯥ ꯆ ꯊꯣꯡꯡꯂꯗꯤ ꯑꯗꯨꯝ ꯆꯥꯁꯨ ꯆꯥꯈ꯭ꯔꯅꯤ ꯑꯗꯨꯝ ꯁꯣꯏꯗꯕꯤꯗ ꯇꯧꯔꯁꯦꯕꯨ ꯍꯥꯏꯅ ꯂꯩꯕꯅꯤ ꯍꯦ
ꯅꯕꯟꯅꯤꯅ ꯑꯣꯐꯔ ꯇꯧꯕ ꯀꯣ
ꯑ ꯁꯣꯏꯗ꯭ꯔꯦ ꯁꯣꯏꯗ꯭ꯔꯦ ꯑꯩꯈꯣꯏ ꯑꯅꯤꯅ ꯈꯔ ꯄꯩꯁꯥ ꯄꯥꯏꯌꯦꯕ
ꯍꯣꯏꯅꯦ ꯑ ꯑꯗꯨ ꯀꯟꯗꯤ ꯑ ꯏꯅꯣ ꯀꯩꯅꯣ ꯅꯨꯄꯤꯗ ꯑ ꯑꯗꯨ ꯉꯥꯡꯉꯥꯂꯩꯌꯦ ꯑꯩ ꯑꯩ ꯀꯩꯅꯣ ꯇꯧꯏ ꯑꯥ ꯃꯥꯒꯤ ꯗꯗꯥ ꯑꯅꯤꯗꯣ ꯃꯥꯕꯨ ꯌꯥꯝ ꯔꯦꯁꯄꯦꯛ ꯄꯤꯌꯦ ꯑꯩ ꯆꯥꯏꯁꯨ ꯆꯥꯏꯊꯦ ꯑ ꯅꯣꯛꯅꯤꯗꯨꯒ ꯑꯩꯗꯤ ꯃꯥꯕꯨ ꯀ꯭ꯔꯤꯁꯨ ꯆꯥꯏꯁꯨ ꯆꯥꯏꯗꯦ ꯃꯤꯌꯥꯝ ꯃꯥꯥꯟꯅ ꯈꯔꯕ ꯉꯔꯦ ꯍꯦ ꯑꯗꯨꯃꯥꯏꯅ ꯆꯥꯏꯔ ꯑꯗꯨꯃꯥꯏꯅ ꯀꯣꯟꯗ꯭ꯔꯣꯑꯦꯗ ꯇꯧꯅꯤ
ꯑꯦ ꯍꯣꯏ ꯑꯩꯈꯣꯏ ꯑꯩꯈꯣꯏꯁꯨ ꯑꯩꯈꯣꯏꯁꯨ ꯑꯥꯃꯔꯛ ꯑꯥꯃꯔꯛ ꯐꯥꯒꯤ ꯇꯧꯕꯅꯤꯍꯦ
ꯑꯥ
ꯅ ꯍꯧꯖꯤꯛꯀꯥꯟꯗꯤ ꯈꯔ ꯋꯥꯡꯉꯥꯕꯅꯤꯅ ꯃꯣꯏꯕꯨ ꯄꯨꯕꯒꯨꯝꯕꯗꯤ ꯇꯧꯗꯤ ꯇꯧꯒꯅꯨ ꯍꯣꯏ ꯍꯥꯏꯅꯀꯣ
ꯑ
ꯊꯥꯛ ꯑꯗꯨ ꯑꯗꯨꯒꯤ ꯑꯗꯨꯒꯤ ꯑꯗꯨꯒꯤ ꯑꯣꯏꯝꯅꯤ ꯑꯗꯨ ꯅꯨꯄꯤꯗꯣ ꯍꯧꯖꯤꯛꯀꯥꯟ ꯈꯔ ꯆꯥꯛꯇꯕꯗꯣ ꯊꯣꯡꯗꯦꯕ
ꯑꯥ ꯍꯣꯢ ꯆꯥꯛꯜꯣꯏ ꯊꯣꯡꯗꯦ ꯅꯣꯅꯤꯡꯉꯦ ꯑꯩꯗꯤ
ꯅꯨꯄꯥ ꯅꯨꯄꯥ ꯅꯨꯄꯤꯅ ꯈꯔ ꯄꯩꯁꯥ ꯄꯥꯏꯈꯈꯤꯕꯩ ꯅꯨꯄꯥ ꯅꯨꯄꯥ ꯑꯅꯤꯗꯣ ꯈꯔ ꯌꯦꯡꯗꯔ ꯑꯗꯨꯝ ꯌꯥꯝ ꯅꯨꯡꯁꯤꯕ ꯑꯗꯨꯝ ꯎꯔꯒ ꯅꯨꯡꯁꯤꯕꯅꯤꯕ
ꯨꯡ ꯀꯣ
ꯑ
ꯑ ꯃꯃꯤꯍꯥꯏꯗꯤ ꯅꯨꯡꯁꯤꯕꯔꯥꯁꯤꯕꯨꯔꯈ꯭ꯔꯕꯀꯣ
ꯑꯍꯣꯏ ꯑꯍꯣꯏ ꯑꯗꯨꯝ ꯅꯨꯡꯁꯤꯕꯔꯥꯁꯤ ꯍꯥꯏꯕꯗꯨ ꯑꯗꯨꯒꯨꯝꯕ ꯑꯃ ꯂꯩꯌꯦꯗꯅ
ꯍꯣꯏ ꯑꯗꯨ ꯄꯨꯟꯁꯤꯁꯦ ꯑꯗꯨꯝ ꯕꯦꯁ ꯑꯦꯛꯖꯥꯝꯄꯜꯅꯦ ꯑꯗꯨꯗꯨꯀꯣ ꯀꯔꯤꯒꯨꯝꯕ ꯅꯣꯏꯅ ꯍꯥꯏꯌꯦ ꯀꯥꯟꯗ ꯅꯨꯄꯤ ꯊꯤꯔꯛꯕ ꯃꯇꯝꯗ ꯅꯨꯄꯤꯅ ꯈꯔ ꯑꯩꯈꯣꯏꯗꯒꯤ ꯏꯁꯇꯦꯇꯁ ꯋꯥꯡꯂ ꯄꯩꯁꯥ ꯄꯥꯏꯔꯗꯤ ꯅꯨꯄꯥꯗꯣ ꯑꯗꯨꯅꯤ ꯑꯗꯨꯃꯥꯏꯅ ꯆꯠꯆꯒꯅꯤ ꯑꯗꯨꯅ ꯅꯨꯄꯥꯅ ꯋꯥꯡꯗꯕ ꯌꯥꯗꯦꯕ ꯅꯨꯄꯥ ꯅꯨꯄꯤ ꯃꯊꯛꯇ ꯀꯣ
ꯍꯣꯏ ꯍꯣꯏ ꯍꯣꯏ ꯑꯗ ꯑꯗꯨꯃꯥꯏꯅ ꯑꯗꯨꯃꯥꯏꯅ ꯇꯧꯕꯅꯤꯍꯦ
ꯍꯣꯏ ꯑꯗꯨꯅꯦ
ꯆꯩ ꯆꯩꯕꯗꯤ ꯆꯩꯌꯣ ꯅꯪ ꯆꯩꯕꯗꯤ ꯆꯩꯌꯣꯑꯗꯨ ꯐꯨ ꯄꯨꯕꯒꯨꯝꯕꯗꯤ ꯇꯧꯒꯅꯨ ꯍꯥꯏꯅ
ꯑ
ꯍꯧꯖꯤꯛꯀꯥꯟꯅꯦ ꯍꯧꯖꯤꯛꯀꯥꯟꯅꯤ ꯑꯩꯕꯨ ꯍꯧꯖꯤꯛ ꯀꯥꯟꯗꯤ ꯑꯩꯕꯨ ꯔꯦꯁꯄꯦꯛ ꯈꯔ ꯄꯤꯗꯤ ꯄꯤꯔꯦꯕꯅꯦ ꯍꯥꯏꯌꯦꯅꯤꯡ
ꯑ ꯍꯣꯏ ꯃꯁꯧꯗ ꯃꯥ ꯑꯕꯨ ꯌꯥꯝ ꯔꯦꯁꯇ ꯄꯤ
ꯑ
ꯑ ꯆꯥꯏꯁꯨ ꯆꯥꯏꯗꯕꯅꯤ ꯍꯦ ꯑ
ꯍꯦ ꯍꯦ ꯍꯦ ꯃꯁꯇ꯭ꯔꯦꯁ ꯍꯦꯠ ꯃꯁꯇ꯭ꯔꯦꯁꯅ
ꯎꯝ ꯃꯥꯗꯤ ꯆ ꯈꯥꯟ ꯆꯥꯏꯁꯨ ꯐꯨꯁꯨ ꯐꯨꯁꯨꯒꯦꯔꯀꯅꯅꯍ ꯅꯨꯄꯥꯥ ꯎꯨꯝꯅꯦ ꯃꯥꯗꯤ
ꯑꯩꯈꯣꯏꯗꯤ ꯑꯗꯨꯗ ꯑꯩꯈꯣꯏꯁꯨ ꯈꯔ ꯆꯤꯡꯅꯩꯌꯦ ꯅꯪ ꯄꯨꯕꯒꯨꯝꯕꯗꯤ ꯇꯧꯕꯤꯒꯅꯨꯀꯣ ꯍꯥꯏꯅ ꯍꯥꯏꯔꯒ ꯂꯩꯕꯅꯤ ꯑꯗꯣ
ꯑꯣꯏꯅꯦ ꯃꯣꯏꯗꯤ ꯃꯥꯒꯤ
ꯑꯗꯣ ꯃꯥꯁ ꯃꯥꯁ ꯑꯃꯨꯛꯀ ꯑꯌꯨꯛꯇꯁꯨ ꯑꯃꯨꯛ ꯑꯃꯨꯛ ꯑꯌꯨꯛꯇꯁꯨ ꯑꯃꯨꯛ ꯊꯕꯛ ꯆꯠꯂꯦꯗꯅ
ꯍꯣꯏ ꯍꯣꯏ
ꯑꯗꯨꯒꯤꯁꯨ ꯑꯅꯤ ꯅꯪꯒꯤ ꯅꯪꯒꯤ ꯁꯦꯂꯔꯤꯒ ꯑꯃꯨꯛ ꯄꯨꯅꯗꯤ ꯅꯪ ꯄꯥꯕ ꯉꯝꯂꯣꯏ ꯍꯥꯏꯅ ꯑꯩꯈꯣꯏ ꯄꯥꯏꯕꯤꯗ ꯂꯩꯕꯅꯦ
ꯑꯁ ꯃꯥ ꯁꯂꯔꯤ ꯐꯪꯕ ꯃꯥꯒꯤ ꯃꯥꯒꯤ ꯃꯤꯌꯥꯝꯕ ꯑꯗꯨ ꯃꯥꯒꯤ ꯐꯣꯟ ꯂꯧꯒꯅꯤ ꯍꯥꯏꯅ ꯍꯥꯏ ꯌꯥꯏ ꯃꯩ ꯁꯂꯔꯤ ꯏꯗꯒꯦ ꯃꯩ ꯍꯎꯖꯤꯒ ꯏꯗꯒꯦ ꯍꯜꯂ ꯑꯗꯨꯗꯤ
ꯎꯝ ꯃꯥꯒꯤ ꯐꯣꯟ ꯑꯄꯦꯒ ꯑꯣꯟꯅꯈ꯭ꯔꯦ ꯍꯥꯏꯅ ꯃꯥꯒꯤꯦꯏ ꯐꯣꯟꯗꯨ ꯃꯣꯏꯒꯤ ꯑꯥꯏꯐꯣꯟꯗꯨ ꯑꯩ ꯄꯦꯒ ꯑꯦ ꯆꯦꯟꯖ ꯇꯧꯈ꯭ꯔꯦꯍꯌꯦ
ꯑꯣ ꯉꯔꯥꯡ ꯑꯩꯉꯣꯟꯗ ꯍꯥꯏꯗꯤ ꯍꯥꯏꯕꯅꯤ ꯑꯗꯣ ꯑꯁꯤ ꯅꯨꯄꯥꯁꯨ ꯑꯗꯨꯝ ꯃꯥꯅ ꯈꯟꯕꯨ ꯈꯜꯔꯗꯤ ꯑꯗꯨꯝ ꯀꯔꯤꯁꯨ ꯃꯤ ꯃꯤꯉꯣꯟꯗ ꯍꯪꯉꯒ ꯇꯧꯋꯦ ꯍꯥꯏꯔ ꯂꯩꯕꯅꯤꯕ
ꯎꯝ ꯎꯝ ꯎꯝ ꯑꯗꯨꯅꯦ ꯇ ꯉꯥ ꯂꯩꯕꯅꯦ ꯑꯃꯔꯛ ꯈꯟꯂꯛꯄꯗꯣ ꯗꯥꯏꯔꯦꯛ ꯇꯧꯈ꯭ꯔꯅꯦ ꯑꯗꯨ ꯍꯣꯔꯗꯤ ꯁꯣꯏꯔꯒ ꯑꯗꯨꯝ ꯊꯣꯛꯄꯅꯦ ꯃꯤꯒꯤ ꯋꯥꯁꯨ ꯇꯥꯗꯕꯤꯒꯤ
ꯍꯣꯏ ꯍꯣꯏ ꯅꯍꯥꯟꯁꯨ ꯃꯥ ꯀꯝꯄ꯭ꯌꯨꯇꯔ ꯑꯃ ꯂꯧꯋꯦꯗꯅꯀꯣ ꯂꯦꯞꯇꯣꯞ
ꯎꯝ ꯎꯝ ꯎꯝ
ꯂꯦꯞꯇꯣꯞ ꯑꯗꯨꯒꯤ ꯋꯥꯔꯤꯗꯒꯤ ꯂꯥꯛꯄꯅꯤꯕ ꯑꯗꯨ
ꯍ
ꯑꯗꯨꯒꯤꯗꯨꯣ ꯑꯗꯨꯁꯨ ꯐꯖꯕ ꯍꯣꯏ ꯑꯩꯈꯣꯏ ꯅꯍꯥꯟ ꯑꯩꯈꯣꯏ ꯂꯩꯃꯤꯟꯅ ꯍꯣꯁꯇꯦꯜꯗ ꯂꯩꯃꯤꯟꯅꯕ ꯀꯥꯟꯗ ꯅꯨꯄꯥ ꯑꯃ ꯑꯩꯈꯣꯏꯒꯤ ꯍꯣꯁꯇꯦꯜ ꯉꯛꯇ ꯅꯣꯡꯃ ꯄꯨꯔꯒ ꯂꯥꯛꯑꯦ ꯑꯗꯨ ꯑꯗꯨꯗꯤ ꯐꯖꯩꯌꯦ ꯑꯗꯨꯗꯤ ꯂꯧꯗꯦ ꯃꯥ ꯑꯗꯨꯒ ꯍꯟꯗꯛ ꯂꯧꯕꯗꯨꯗꯤ ꯍꯦꯡ ꯆꯠꯄꯒꯤ ꯁꯤꯖꯤꯟꯅꯕ ꯌꯥꯗꯦ ꯍꯌꯦꯡ ꯑꯗꯨꯣ ꯀꯨꯏꯗ꯭ꯔꯤꯉꯩꯗ ꯑꯗꯨꯝ ꯌꯣꯟꯊꯣꯛꯈ꯭ꯔꯣ ꯅꯠꯇ꯭ꯔꯗꯤ ꯑꯗꯨꯝ ꯊꯝꯅ ꯂꯩꯔꯗꯤ ꯌꯥꯔꯣꯏ ꯍꯥꯏꯅ ꯂꯩꯕꯅꯤꯕ
ꯑꯁ ꯅ ꯐꯖꯅ ꯍꯥꯏꯩꯕꯅꯦ ꯑꯩꯈꯣꯏ ꯍꯥꯏꯁꯨ ꯀꯩꯁꯨ ꯇꯥꯕꯅꯦ
ꯑꯗꯨꯒꯤ ꯑꯗꯨꯒꯤꯅꯤ ꯉꯔꯥꯡ ꯅꯨꯅꯄꯤꯒ ꯑꯩꯈꯣꯏꯅꯤ ꯋꯥꯔꯤ ꯑꯩꯈꯣꯏ ꯑꯅꯤ
ꯎꯝ
ꯅꯪꯒꯤꯔꯟꯗꯣ ꯈꯔ ꯄꯣꯡꯍꯟꯈ꯭ꯔꯦ ꯑꯩꯅ ꯐꯩꯗꯧꯔ ꯑꯗꯨꯝ ꯍꯥꯏꯕ
ꯑꯥ
ꯅꯪꯒꯤ ꯅꯅꯥꯏꯌꯥꯝꯝꯕꯗ ꯍꯧꯖꯤꯛꯀꯥꯟ ꯈꯔ ꯇꯣꯡꯉꯟꯈ꯭ꯔꯦ ꯀꯔꯤ ꯇꯧꯕ ꯀꯔꯤ ꯇꯧꯖꯔꯥ ꯑꯩꯈꯣꯏꯕꯨ ꯋꯥꯈꯜ ꯅꯨꯡꯉꯥꯏꯇꯕ ꯑꯗꯨꯒꯨꯝꯕ ꯂꯩꯕꯖꯔꯥ ꯋꯥꯁꯨ ꯌꯥꯝ ꯉꯥꯡꯗꯦ ꯍꯥꯏꯕ ꯀꯥꯟꯗ ꯑꯃ ꯑꯃ ꯉꯧꯔꯕꯅꯤ ꯍꯥꯏꯌꯦ
ꯍ ꯃꯥ ꯉꯧꯔꯕꯅꯤ ꯍꯥꯏꯌꯦ ꯉꯧꯔꯕꯅꯤ ꯍꯥꯏꯌꯦ ꯑꯗꯨ ꯂꯥꯏꯕ꯭ꯔꯦꯔꯤꯗ ꯆꯠꯂ ꯑꯗꯣ ꯍꯧꯖꯤꯛꯐꯥꯎ ꯍꯜꯂꯛꯑꯗ꯭ꯔꯦ ꯑꯩꯈꯣꯏ ꯑꯁꯤꯗ ꯅꯨꯄꯥ ꯑꯃ ꯂꯩꯕꯗꯨꯣ ꯃꯥꯕꯨ ꯂꯧꯕ ꯆꯠꯂꯨ ꯍꯥꯏꯔꯒ ꯆꯠꯂꯨ ꯍꯥꯏꯔꯒ ꯂꯩꯌꯦꯕ ꯍꯧꯖꯤꯛ ꯐꯥꯎꯁꯨ ꯍꯜꯂ ꯍꯥꯂꯀꯔꯤ ꯍꯥꯏꯌꯦꯅꯦ
ꯑ ꯈꯪꯗꯅꯦ ꯀꯔꯤ ꯀꯔꯤ ꯀꯃꯥꯏꯅ ꯇꯧꯔꯤꯕ꯭ꯔꯥ ꯒꯦꯟꯗꯥꯗꯅꯦ
ꯑꯗꯣ ꯀꯩꯅꯣ ꯃꯥꯒꯤ ꯐꯣꯟꯗꯗꯤ ꯈꯔ ꯑꯃꯃꯜ ꯑꯥ ꯌꯧꯔꯝꯕꯅꯤ ꯀꯃꯥꯏꯅ ꯑꯥꯏ ꯄꯤ ꯑꯥꯏꯒ ꯑꯩ ꯆꯦꯟꯖ ꯇꯧꯖꯔ
ꯂꯤꯁꯤꯡ ꯂꯤꯁꯤꯡ ꯃꯔꯤ ꯂꯤꯁꯤꯡ ꯃꯔꯤ ꯍꯥꯞꯄꯤꯑꯦ ꯍꯌꯦꯦ ꯈꯪꯗꯦꯗ ꯃꯥꯅ ꯍꯣꯏ ꯑꯩꯈꯣꯏꯉꯣꯟꯗꯁꯨ ꯍꯥꯏꯗꯦꯍꯦ ꯃꯥꯗꯤ ꯀꯔꯤꯁꯨ ꯏꯅꯥꯎꯅꯨꯄꯤꯅ ꯍꯥꯏꯕꯤꯕ ꯋꯥꯅꯤꯗ ꯃꯥꯗꯤ ꯀ꯭ꯔꯤꯁꯨ ꯑꯩꯈꯣꯏ ꯍꯥꯏꯔꯗꯤ ꯃꯥ ꯆꯩꯅꯤ ꯉꯥꯡꯒꯅꯤ ꯈꯥꯡꯕꯒꯤ ꯀ꯭ꯔꯤꯁꯨ ꯍꯥꯏꯗꯦꯕ ꯍꯥꯏꯗꯦ
ꯍꯥꯏꯔꯕ ꯂꯤꯁꯤꯡ ꯃꯔꯤꯗꯒꯤ ꯌꯣꯟꯈ꯭ꯔꯕꯅꯤ ꯍꯥꯏꯅꯀꯣ
ꯍꯣꯏ ꯂꯤꯁꯤꯡ ꯃꯔꯤ ꯍꯥꯞꯄꯤꯑ ꯍꯌꯦꯑꯦ ꯑꯗꯣ ꯂꯤꯁꯤꯡ ꯃꯔꯤꯗꯨꯒ ꯍꯧꯖꯤꯛ ꯏꯅꯥꯎꯅꯨꯄꯤꯒꯤ ꯍꯧꯖꯤꯛꯀꯤ ꯑꯁꯤꯒꯤ ꯄꯩꯁꯥꯗꯨꯣ ꯑꯗꯨ ꯑꯗꯨꯅ ꯎꯝ ꯇꯧꯅꯦꯍꯦ ꯂꯧꯅꯤꯍꯦꯅ ꯍꯥꯏꯌꯦꯌꯦ ꯃꯥꯒꯤ ꯐꯣꯟꯗꯨ
ꯖꯠ ꯖꯠꯅꯤ ꯈꯜꯂꯦꯕꯗꯨ ꯑꯣꯏꯗꯕ
ꯀꯅꯥꯅ ꯑꯗꯨꯒꯨꯝꯕ ꯌ-ꯌ ꯌꯥꯔꯨꯒꯅꯤ ꯅꯠꯇ꯭ꯔꯥ
ꯃꯥꯅꯦ ꯂꯦꯇꯧ ꯂꯧꯕ ꯃꯇꯝꯗꯁꯨ ꯍꯥꯏꯕꯅꯦꯕ ꯈꯔ ꯉꯥꯏꯈꯣ ꯄꯩꯁꯥꯗꯨꯣ ꯈꯔ ꯀꯩꯅꯣ ꯇꯧꯔ ꯑꯐꯕ ꯈꯔ ꯂꯧꯑꯣ ꯑꯗꯨꯝ ꯇꯧꯑꯣ ꯌꯥꯗꯦ ꯑꯦ ꯑꯗꯨꯅꯦ ꯑꯗꯨꯅꯦ ꯑꯦꯗꯨꯅꯦ ꯆꯠꯂꯣ ꯂꯧꯈ꯭ꯔꯦ ꯍꯣꯔꯦꯟꯗꯤ ꯂꯧꯔ ꯄꯥꯏꯕ ꯌꯥꯗꯦ ꯍꯥꯌꯦ ꯑ ꯏꯅꯥꯎꯅꯨꯄ ꯑꯃꯗꯨꯁꯨ ꯐꯣꯟ ꯂꯧꯅꯤ ꯂꯧꯅꯤꯍꯦ ꯁꯦꯀꯦꯟꯍꯦꯟꯒꯤ ꯐꯣꯟ ꯂꯧꯒꯅꯤꯍꯦ ꯀꯦꯟ ꯍꯦꯟ ꯂꯧꯕꯗꯒꯤꯗꯤ ꯐꯥꯔ꯭ꯁ ꯍꯦꯟꯗꯣ ꯑꯗꯨꯝ ꯂꯧ ꯑꯗꯨꯝ ꯂꯧ ꯍꯣꯏꯔꯒ ꯑꯗꯨꯁꯨ ꯂꯧꯔ ꯕꯦꯇ꯭ꯔꯤ ꯌꯥꯗ꯭ꯔꯒ ꯑꯗꯨꯝ ꯇꯧꯅꯤ ꯃꯣꯏꯁꯦ ꯃꯤꯒꯤ ꯋꯥ ꯇꯥꯗꯦꯕ
ꯍꯣꯏ ꯍꯣꯏ
ꯐꯥꯔ꯭ꯁ ꯍꯦꯟ ꯇꯪꯒꯗꯕ ꯐꯣꯟꯅꯤ ꯁꯦꯀꯦꯟꯍꯦꯟ ꯑꯣꯏꯕꯤꯒꯤꯅꯤ ꯍꯥꯏ ꯑꯗꯨ ꯂꯧꯔꯣ ꯄꯥꯏꯕ ꯌꯥꯗ꯭ꯔꯗꯤ ꯀꯅꯥꯗꯦꯕꯀꯣ ꯐꯥꯔ꯭ꯁ ꯍꯦꯟꯗꯤ ꯀ꯭ꯔꯤ ꯀ꯭ꯔꯤ ꯑꯣꯏꯔꯁꯨ ꯐꯥꯔ꯭ꯁ ꯍꯦꯟꯅꯤꯅ ꯄ꯭ꯔꯣꯕ꯭ꯂꯦꯝꯗꯤ ꯈꯔ ꯂꯩꯔꯣꯏꯕ ꯎꯝ ꯁꯦꯀꯦꯟꯗꯤ ꯇꯝꯕ ꯉꯝꯕ ꯅꯠꯇꯦꯕ ꯑꯣꯔꯤ ꯅꯠꯇ꯭ꯔꯕꯅꯤꯅꯀꯣ
ꯑꯗꯨꯅꯤ ꯍꯣꯏ ꯍꯣꯏ ꯑꯗꯨꯅꯤꯗꯥ ꯑꯗꯨꯗꯤ ꯉꯁꯤ ꯉꯁꯤꯗꯤ